ꯑꯁ ꯋꯥꯔꯤꯗꯨ ꯃꯟꯕꯒꯤ ꯐꯣꯟ ꯇꯠꯄꯁꯨ ꯈꯪꯗꯕꯤꯗ ꯋꯥ ꯉꯥꯡ ꯉꯥꯡꯉ ꯂꯩꯔꯦ
ꯑꯩꯗ ꯏꯊꯟꯇ ꯉꯥꯡꯍꯧꯔ ꯂꯩꯔꯤꯅꯤꯅꯦ ꯑꯩꯗꯤ ꯀꯔꯤ ꯏꯔꯧ ꯁꯨꯒꯨꯝ ꯈꯔꯥꯛ ꯇꯦꯅ ꯇꯥꯕ꯭ꯔꯣ ꯍꯥꯏꯗꯤ ꯇꯥꯏꯀꯣ ꯍꯥꯏꯔꯣ ꯁꯨꯈꯝ ꯈꯣꯠꯅꯗꯕ ꯇꯥꯕ꯭ꯔꯣ ꯍꯥꯏꯔꯣ ꯁꯨꯈꯣ ꯈ ꯑꯗꯨ ꯌꯦꯡꯉꯤꯒ ꯑꯃꯨ ꯀꯛꯊꯠ ꯂꯩꯔꯝꯃꯤ ꯃꯗ ꯂꯩ ꯔꯝꯃꯣꯅꯦꯗ
ꯠ ꯠꯅꯦ ꯊꯥꯏꯅ ꯅꯣꯏ ꯊꯔꯣꯏꯒꯨꯝꯕ ꯑꯩꯈꯣꯏ ꯊꯔꯣꯏ ꯃꯆꯥ ꯃꯆꯥ ꯌꯥꯝꯅ ꯅꯥꯟꯕꯗꯣ ꯈꯪꯕ꯭ꯔꯣ
ꯑ ꯍꯣꯏ ꯍ ꯍꯣ ꯍꯣꯏ
ꯑꯗꯣ ꯍꯧꯖꯤꯛ ꯍꯧꯖꯤꯛꯇꯤ ꯄꯥꯛ ꯐꯪꯗ꯭ꯔꯦꯕ ꯍꯥꯃꯦꯡꯒꯤ ꯍꯥꯃꯦꯡꯒꯤ ꯊꯔꯣꯏ ꯍꯥꯏꯕꯗ
ꯑꯣ ꯊꯥꯉꯦ
ꯑ ꯍꯥꯎꯕꯗꯨ ꯑꯩꯗꯤ ꯌꯦꯟꯁꯥꯡꯗꯨꯃꯗꯤ ꯍꯥꯎꯗꯣꯏ ꯑꯗꯨꯕꯨ ꯑꯣꯣꯠꯂꯒ ꯆꯥꯕꯗꯨꯕꯨ ꯌꯥꯝ ꯍꯥꯎꯋꯦ
ꯈꯤꯇꯪ ꯊꯥꯛꯑꯒ ꯀꯣ ꯑꯩꯁꯨ ꯑꯃꯨꯔꯛ ꯈꯨꯨꯟꯕ ꯆꯠꯂꯝ ꯑꯗꯨꯁꯨ ꯃꯣꯠꯃꯟꯕꯒꯤꯀꯣ ꯃꯣꯏꯔꯣꯝꯗꯁꯦ ꯑꯁꯤꯁ ꯃꯣꯠ ꯃꯟꯕꯒꯦ ꯁ ꯑꯃꯨꯔꯛꯇꯤ ꯍꯥꯏꯕꯗꯤ ꯑꯗꯨꯝ ꯃꯤ ꯃꯌꯥꯝꯅ ꯉꯥ ꯍꯥꯏꯅꯕꯗꯣ ꯑꯩꯁꯨ ꯆꯠꯅꯤꯡ ꯇꯨꯝꯕ ꯐꯥꯎꯔꯕ ꯍꯥꯏꯕꯗꯤ ꯌꯥꯝ ꯀꯥ ꯑꯣꯏꯅ ꯑꯗꯨꯝ ꯆꯥꯅꯤꯡꯕꯗꯤ ꯅꯠꯇꯦ ꯑꯗꯨꯝ ꯃꯤꯁꯤꯡꯅ ꯍꯥꯏꯅꯕꯗꯨꯗ ꯑꯩꯁꯨ ꯆꯠꯅꯤꯡꯉꯛꯄ ꯑꯗꯨꯗꯒꯤꯗꯤ ꯆ ꯇꯔꯦꯗ ꯑꯃꯛ ꯈꯛꯇ ꯆꯠꯂꯝꯃꯦ ꯑꯗꯨꯒ ꯑꯩꯅ ꯑꯩꯕꯨꯗꯤ ꯑꯩꯉꯣꯟꯗ ꯍꯩꯅꯖ ꯖꯕꯗꯣ
ꯍ
ꯑꯗꯨꯗ ꯑꯃꯨꯔꯛꯇ ꯆꯠꯂꯝꯃꯒ ꯑꯗꯨꯝ ꯆꯠꯇ꯭ꯔꯦ
ꯑꯩꯗꯤ ꯑꯗꯨ ꯅꯣꯡꯃ ꯑꯩꯈꯣꯏꯗꯤ ꯑꯗꯨꯝ ꯃꯔꯛ ꯃꯔꯛꯇ ꯑꯗꯨꯝ ꯈꯨꯟꯕ ꯆꯠꯂꯦ ꯑꯗꯨꯝ ꯁ꯭ꯀꯨꯜ ꯂꯣꯏꯔꯦ ꯀ ꯍꯥꯏꯗꯤꯀꯣ
ꯍꯣꯏ
ꯑꯗꯨ ꯈꯨꯟꯕ ꯆꯥꯔꯒ ꯈꯨꯜꯂꯒ ꯇꯦꯡꯀꯣꯠ ꯑꯆꯧꯕꯗ ꯆꯐꯨ ꯑꯆꯧꯕꯗ ꯐꯨꯠꯂꯅꯤꯕ ꯑꯗꯨ ꯇꯦꯡꯀꯣꯠꯇ ꯍꯩꯊꯔꯒ ꯃꯤ ꯃꯔꯤ ꯃꯉꯥ ꯆꯩ ꯃꯆꯥ ꯁꯣꯏꯕ ꯆꯜꯂꯒ ꯑꯗꯨ ꯆꯨꯞꯄꯗꯤ ꯌꯥꯗꯕꯅꯦꯕ
ꯎꯝ
ꯀꯣꯠꯂꯒ ꯆꯥꯛ ꯑꯁ ꯋꯥꯔꯤ ꯇꯧꯔ ꯆꯥꯕꯅꯦ ꯅꯨꯡꯉꯥꯏꯕꯁꯤꯗꯤ
ꯑꯩꯁꯦ ꯃꯥꯒꯤ ꯍꯧꯖꯤꯛꯀꯤ ꯊꯔꯣꯏ ꯃꯆꯨꯗꯨꯁꯨ ꯈꯔ ꯇꯣꯉꯥꯟꯕꯅꯦ ꯃꯣꯏꯁꯦ ꯁꯦ ꯍꯥꯏꯕꯗꯤ ꯑꯁꯥꯡꯕꯒꯨꯝꯕ ꯇꯥꯏꯞꯇ ꯇꯧ
ꯍꯣꯏ ꯇꯧꯕꯅꯦ ꯍꯣꯏ
ꯇꯥꯡꯁꯨ ꯇꯥꯡꯕꯅꯤꯌꯦ ꯍꯥꯏꯕꯗꯤ ꯈꯨꯟꯕ ꯆꯠꯄꯁꯨ ꯋꯥꯕꯅꯤꯅ ꯑꯁ ꯑꯉꯥꯡꯁꯤꯡꯁꯦ ꯆꯥꯎꯈꯠꯂꯕ ꯑꯗꯨꯕꯅꯤꯅ ꯀꯅꯥꯁꯨ ꯆꯠꯂꯝꯑꯗꯧ ꯃꯥꯟꯗ꯭ꯔꯦꯅꯦ
ꯅꯠꯇꯦ ꯑꯗꯨ ꯃꯐꯝꯗꯣ
ꯑꯣ
ꯑꯗꯨ ꯃꯈꯥꯔꯣꯝꯗꯅꯤꯅ ꯀꯩꯊꯦꯜꯒꯤ ꯃꯈꯥꯔꯣꯝꯗꯅꯤꯅ ꯍꯦꯛ ꯐꯪꯕꯗꯣ ꯑꯗꯨ ꯍꯧꯖꯤꯛꯀꯥꯟꯗꯤ ꯐꯪꯗ꯭ꯔꯦꯕ ꯑꯩ ꯊꯥꯏꯅ ꯀ꯭ꯂꯥꯁ ꯀꯌꯥꯗꯅꯣꯗꯒꯤ ꯐꯪꯗ꯭ꯔꯦꯕ ꯑꯗꯨꯝ ꯏꯁꯤꯡ ꯆꯥꯎꯔ ꯂꯥꯛꯄꯗꯒꯤꯔ ꯈꯪꯗꯦ ꯑꯗꯨꯝ ꯐꯪꯗ꯭ꯔꯦꯕ ꯊꯥꯏꯅ
ꯆꯥꯛꯈ꯭ꯔ ꯃꯥꯜꯂꯝꯅꯤ ꯍꯥꯏꯕꯗꯤ ꯑꯔꯣꯝꯗꯗꯤ ꯍꯥꯏꯕꯗꯤ ꯃꯇꯥꯏꯔꯣꯝꯗ ꯑꯥꯗꯗꯤ ꯂꯩꯔꯝꯕ ꯌꯥꯏ ꯍꯥꯏꯕꯗꯤ ꯍꯧꯖꯤꯛ ꯏꯁꯤꯡ ꯆꯥꯎꯕꯗꯨꯗ ꯂꯣꯏꯅ ꯆꯠꯄ ꯑꯣꯏꯔꯝꯅꯤ ꯁꯤꯡꯅ ꯂꯣꯏ ꯍ ꯆ ꯍꯨꯗꯣꯛꯑꯅꯤ
ꯑꯗꯨꯅꯦ ꯊꯥꯏꯅꯗꯤ ꯀꯥꯡꯈꯟ ꯀꯥꯏꯕꯗꯣ ꯑꯗꯨ ꯄꯥꯏꯔꯒ ꯕꯛꯀꯦꯠ ꯑꯃ ꯄꯥꯏꯔꯒ ꯏꯌꯥꯝꯕꯅꯦ ꯏꯌꯥꯝꯕꯒꯤ ꯃꯃꯥꯟꯅꯕꯅꯦ ꯑꯩꯅꯦ ꯏꯅꯥꯎꯅꯨꯄꯤꯅꯦ ꯑꯩꯈꯣꯏ ꯄꯨꯜꯂꯞ ꯇꯧꯔꯒ ꯀꯥꯡꯈꯟ ꯀꯥꯏꯕꯅ ꯉꯥ ꯐꯥꯕ ꯑꯗꯨ ꯄꯛꯀꯦꯠ ꯃꯆꯥꯗꯨꯅ ꯍꯧꯖꯤꯛꯀꯤ ꯊꯔꯣꯏꯗꯣ ꯑꯗꯨꯝ ꯄꯨꯔ ꯂꯥꯛꯄꯅꯦ ꯑꯗꯣ ꯍꯧꯖꯤꯛꯀꯥꯟꯗꯤ ꯑꯩ ꯂꯩꯗꯕ ꯃꯥꯜꯂꯦꯕꯣ
ꯂꯩꯔꯝꯗꯧ ꯃꯥꯟꯗꯦ ꯃꯤ ꯍꯥꯏꯕꯗꯤ ꯆꯍꯤ ꯈꯨꯗꯤꯡꯒꯤ ꯃꯤ ꯀꯌꯥ ꯀꯌꯥꯔ ꯑꯗꯨꯝ ꯐꯥꯕ ꯆꯠꯄꯗꯨꯕꯨ
ꯑꯗꯨꯅꯦ ꯍꯣꯏ
ꯑꯗꯨ ꯈꯛꯇ ꯅꯠꯇꯕ ꯏꯁꯤꯡ ꯆꯥꯎꯕꯒꯤ ꯑꯗꯨꯝ ꯆꯠꯈ꯭ꯔꯕꯒꯨꯝꯕꯀꯣ
ꯍꯣꯏ ꯑꯗꯨ ꯑꯣꯏꯕ꯭ꯔꯥꯁꯨꯪ ꯍꯣꯏ ꯑꯣꯏꯔꯝꯕꯁꯨ ꯌꯥꯏꯀꯣ ꯑꯗꯨ ꯐꯪꯗꯤ ꯐꯪ ꯑꯁ ꯑꯗꯨꯒꯤ ꯃꯍꯥꯎꯗꯤ ꯇꯣꯉꯥꯟꯕꯅꯦ
ꯑꯩꯈꯣꯏꯅ ꯆꯠꯂꯝꯕ ꯍꯥꯏꯁꯤꯗꯤ ꯅꯣꯡꯃꯁꯦ ꯑꯩꯈꯣꯏ ꯃꯤ ꯀꯌꯥꯔꯝꯃꯤ ꯌꯥꯝꯃꯤ ꯑꯩꯈꯣꯏ ꯆꯠ ꯑꯗꯨꯁꯨ ꯑꯗꯨ ꯃꯇꯝꯗꯗꯤ ꯏꯃꯥꯟꯅꯕ ꯕꯤꯁꯦ ꯃꯥꯒꯤ ꯃꯥꯅ ꯈꯪꯅꯕ ꯅꯨꯄꯥ ꯑꯃ ꯂꯩꯌꯦꯕ ꯑꯗꯨ ꯑ ꯍꯥꯟꯅ ꯈꯪꯅꯔꯛꯄ ꯃꯇꯝꯗꯣ ꯌꯥꯝ ꯍꯥꯏꯕꯗꯤ ꯅꯨꯡꯁꯤꯕ ꯃꯇꯝꯅꯤꯅ ꯑꯗꯨ ꯑꯉꯥꯡ ꯑꯣꯏꯕꯅꯤꯅꯀꯣ ꯏꯔꯥꯡ ꯇꯧꯅꯤꯡꯕ ꯃꯇꯝꯅꯦꯕ ꯑꯗꯨ ꯃꯥ ꯌꯥꯎ ꯃꯅꯤꯡ ꯃꯥꯁꯤ ꯑꯗꯨ ꯅꯨꯄꯥꯗꯨꯅ ꯀꯧꯔꯛꯑꯕꯅꯤꯅ ꯑꯦ ꯏꯃꯥꯟꯅꯕꯤꯗꯨꯁꯨ ꯆꯠꯅꯤꯡꯈ꯭ꯔꯦ ꯏꯃꯥꯟꯅꯕꯤꯗꯨ ꯆꯠꯅꯤꯡꯈ꯭ꯔꯕꯅꯤ ꯃꯥ ꯃꯊꯟꯗꯗꯤ ꯌꯥꯎꯕ ꯌꯥꯗ꯭ꯔꯕ ꯍꯥꯏꯕꯗꯤ ꯃꯊꯟꯗ ꯇ ꯅꯨꯄꯥ ꯃꯔꯥꯛꯇꯗꯤ ꯃꯊꯟꯗ ꯆꯠꯄꯗꯤ ꯅꯨꯡꯉꯥꯏꯇꯦꯅ ꯃꯥꯁꯨ ꯏꯈꯥꯏꯌꯦꯅ ꯑꯗꯨꯒꯤ ꯑꯩꯈꯣꯏ ꯑꯩꯈꯣꯏ ꯑꯅꯤ ꯑꯍꯨꯝ ꯃꯤ ꯑꯅꯤ ꯑꯍꯨꯝ ꯃꯔꯤꯅꯤ ꯑꯩꯈꯣꯏꯗꯁꯨ ꯍꯧꯗꯣꯛꯈ꯭ꯔꯦ ꯍꯧ ꯈ꯭ꯔꯦꯕ ꯆꯠꯁꯦꯅ ꯑꯁ ꯃꯥꯁꯦ ꯆꯠꯅ ꯑꯩꯈꯣꯏꯁꯨ ꯆꯠꯅꯤ ꯆꯠꯅꯤꯡꯗꯕꯅꯤ ꯀꯌꯥꯝ ꯀꯌꯥꯝ ꯆꯠꯅꯤꯡꯗꯕꯅꯤ ꯃꯥꯒꯤ ꯍꯥꯏꯕꯗꯤ ꯃꯥꯅ ꯆꯠꯅꯤꯡꯕ ꯎ ꯎꯕꯗꯨꯗꯀꯣ ꯏꯔꯥꯡ ꯇꯧꯅꯤꯡꯅ ꯂꯩꯕꯗꯨꯗꯣ ꯑꯩꯈꯣꯏꯁꯨ ꯍꯣꯏ ꯆꯠꯁꯦꯅ ꯍꯥꯏꯔꯕ ꯑꯁ ꯃꯥꯒꯤꯗꯃꯛ ꯈꯜꯂꯒ ꯆꯠꯂꯨꯁꯦꯅ ꯑꯩꯈꯣꯏꯅ ꯐꯥꯒꯤꯒ ꯇꯧꯔꯤꯅꯦ ꯑꯃꯨꯛꯀꯣ ꯑꯩꯁꯦ ꯃꯕꯥꯅꯤꯕꯨ ꯍꯥꯟꯅ ꯆꯥꯍꯜꯂꯤꯅꯤꯅꯦ ꯑꯗꯨ ꯃꯇꯝꯗ ꯏꯔꯥꯡꯗꯣ ꯀꯥꯏꯖꯩꯌꯦ ꯍꯧꯁꯦ ꯈꯜꯂꯒ
ꯈꯥꯏꯅ ꯅꯪꯒ ꯅꯪꯅ ꯍꯥꯏꯕꯒꯨꯝꯅ ꯍꯧꯖꯤꯛꯀꯤ ꯊꯥꯔꯣꯏꯗꯣ ꯑꯩꯈꯣꯏ ꯑꯗꯨꯒꯤ ꯍꯣꯏ ꯑꯗꯨꯒꯤ ꯊꯔꯣꯏ ꯒꯤ ꯀꯥꯎꯕ ꯉꯕ ꯋꯥꯔꯤ ꯌꯥꯝ ꯂꯩꯌꯦꯕ ꯑ ꯅꯣꯡꯃꯁꯨ ꯍꯥꯏꯗꯣ ꯑꯗꯨꯒꯤ ꯊꯔꯣꯏꯗꯣ ꯈꯨꯟꯕꯗꯣ ꯑꯩꯈꯣꯏꯗꯤ ꯏꯟꯁꯥꯡ ꯊ ꯊꯣꯛꯅꯤ ꯍꯥꯏ ꯅꯠꯇꯦ ꯅ ꯃꯔꯨꯞꯁꯤꯡ ꯌꯥꯝ ꯄꯨꯠ ꯄꯨꯠꯂꯒ ꯆꯩ ꯑꯃꯅ ꯀꯣꯜꯂꯒ ꯆꯥꯅꯤꯉꯥꯏ ꯆꯠꯄꯅꯦꯕ ꯏꯃꯥꯟꯅꯕꯤ ꯑꯅꯤ ꯑꯍꯨꯝꯅꯦ ꯏꯃꯥꯟꯅꯕ ꯑꯅꯤ ꯑꯍꯨꯝꯅꯦ ꯑꯥ ꯃꯈꯥꯔꯣꯝ ꯐꯥꯎ ꯌꯧꯔꯒ ꯊꯤꯕ ꯖꯕꯅꯦ ꯍꯧꯖꯤꯛ ꯈꯜꯂꯒꯀꯣ ꯑꯗꯨ ꯈꯛ ꯆꯥꯅꯤꯡꯉꯥꯏꯕ ꯁꯤꯃ ꯋꯥꯅ ꯆꯠꯄ꯭ꯔꯥ ꯈꯜꯂꯦꯗ ꯑꯗꯨ ꯂꯐꯨ ꯊ꯭ꯔꯣꯒꯨꯝꯕꯁꯨ ꯂꯝꯕꯤꯗ ꯎꯔꯗꯤ ꯑꯃꯨꯛ ꯂꯧꯒꯗꯕꯅꯦ ꯑꯗꯨꯒ ꯄꯤꯔꯨꯛꯁꯨ ꯍꯦꯛꯄ ꯑꯁ ꯀꯔꯤ ꯀꯔꯤꯅꯣ ꯑꯩ ꯈꯪꯗꯦꯗ ꯌꯥꯝ ꯇꯧꯔꯛꯑꯦꯗ ꯅꯨꯡꯉꯥꯏꯌꯦ ꯑꯗꯨꯒ ꯅꯪꯅ ꯌꯥꯝ ꯍꯣꯏ ꯍꯩꯕꯣꯡꯗꯣ ꯆꯥꯗꯦꯕꯀꯣ ꯏꯃꯥꯟꯅꯕꯤ ꯑꯩꯈꯣꯏꯗꯤ ꯍꯩꯕꯣꯡꯁꯨ ꯑꯩꯈꯣꯏꯗꯤ ꯆꯠꯄꯨ ꯆꯠꯈ꯭ꯔꯕ ꯆꯥꯕ ꯌꯥꯕ ꯈꯨꯗꯤꯡ ꯄꯨꯔꯛꯄꯅꯦꯕ
ꯎꯝ ꯑꯩ ꯊꯩꯕꯣꯡꯗꯤ ꯀꯌꯥꯝ ꯄꯥꯎꯗꯦ
ꯍꯩꯕꯣꯡ ꯃꯔꯤ ꯃꯉꯥꯅꯦ ꯆꯥꯎ ꯃꯨꯟꯕꯒꯤ ꯑꯥꯔꯣꯝ ꯕꯤꯒꯤ ꯃꯤꯒꯤ ꯂꯧꯗ ꯍꯩꯕꯣꯡ ꯃꯨꯟꯕ꯭ꯔꯥ ꯍꯥꯏꯅ ꯅꯨꯄꯥꯈꯣꯏꯅ ꯀꯥꯔ ꯌꯦꯡꯉꯦ ꯃꯨꯟꯕꯒꯤ ꯂꯣꯏ ꯄꯨꯔꯒ ꯂꯥꯛꯄꯅꯤꯅꯦ ꯑꯁ ꯃꯍꯤꯒ ꯁꯦꯝꯃ ꯊꯛꯄꯑꯣ ꯒ꯭ꯌꯥꯟ ꯇꯥꯗ꯭ꯔꯦꯗ
ꯑꯩꯈꯣꯏ ꯑꯩꯈꯣꯏꯁꯨ ꯑꯗꯨꯝ ꯊꯥꯏꯅ ꯑꯗꯨ ꯀꯩꯕꯥꯛꯀꯤ ꯍꯣꯝꯗꯨꯁꯨꯀꯣ ꯅꯣꯡꯃꯁꯦ ꯑꯩꯈꯣꯏ ꯒ꯭ꯔꯨꯞ ꯆꯥꯕ ꯍꯥꯏꯕꯗꯤ ꯑꯩꯈꯣꯏꯒꯤ ꯀꯃꯕ ꯁ꯭ꯀꯨꯜ ꯑꯆꯧꯕ ꯂꯩꯕꯗ ꯑꯗꯣ ꯃꯤ ꯃꯌꯥꯝꯅ ꯄꯔꯤꯈꯥ ꯄꯤꯅꯤꯡꯉꯥꯏ ꯂꯥꯛꯄ ꯊꯛꯂꯣꯝꯗ ꯈꯪꯕ꯭ꯔꯥ ꯑꯗꯨ ꯑꯗꯨꯒꯤ ꯃꯅꯤꯡꯂꯣꯝꯗꯒꯤ ꯍꯣꯝꯒꯤ
ꯍꯣꯏ
ꯑꯆꯧꯕ ꯑꯃ ꯂꯩꯕꯅꯦꯕ ꯈꯪꯕ꯭ꯔꯥ ꯑꯁ ꯅꯪꯁꯨ ꯈꯪꯗꯕ ꯂꯩꯇ꯭ꯔꯦ
ꯅꯠꯇꯦ ꯑꯗꯨ ꯑꯩꯈꯣꯏꯁꯨ ꯆꯥꯔꯝꯃꯦ ꯂꯧꯕ ꯆꯠꯂꯦ
ꯅꯪꯆꯨ ꯅꯒꯁꯂꯣ ꯌꯥꯎ ꯃꯥꯂꯦꯕꯣ ꯈꯪꯗꯕꯂꯏꯇ꯭ꯔꯦ ꯑꯁꯤꯕꯨꯅ ꯈꯪꯗꯕ ꯂꯩꯇ꯭ꯔꯦ ꯂꯣꯏ ꯈꯪꯈ꯭ꯔꯦ ꯌꯥꯏ ꯌꯥꯏ ꯈꯪꯒꯗꯧꯕꯅꯤ ꯍꯥꯏꯕꯗꯤ ꯑꯩꯈꯣꯏꯒꯤ ꯄꯨꯟꯁꯤꯁꯤꯗ ꯑꯅꯤꯔꯛ ꯂꯥꯛꯀꯗꯧꯕ ꯅꯠꯇꯦ ꯅꯠꯇꯦꯕ ꯑꯗꯨꯒꯨꯝꯕ ꯍꯥꯏꯕꯗꯤ ꯇꯧ ꯇꯧꯕꯗꯣ ꯑꯗꯨꯕꯗꯤ ꯃꯇꯝ ꯃꯇꯝ ꯄꯨꯔꯛꯄꯅꯤꯅ ꯍꯧꯖꯤꯛ ꯇꯧ ꯍꯥꯏꯕ ꯇꯧꯔꯔꯣꯏꯕ ꯑꯃꯨꯛꯀ
ꯑꯗꯨꯅꯦ ꯑꯗꯨ ꯃꯇꯝꯗ ꯑꯩꯈꯣꯏꯁꯨ ꯊꯥꯡ ꯃꯆꯥ ꯄꯥꯏꯔꯦꯅ ꯊꯥꯡ ꯃꯆꯥꯗꯣ ꯑꯅꯤ ꯑꯍꯨꯝ ꯑꯗꯨꯗꯤ ꯑꯩꯈꯣꯏꯒꯤ ꯀ꯭ꯂꯥꯁ ꯀ꯭ꯂꯥꯁ ꯅꯥꯏꯟ ꯀꯥ ꯑꯣꯏꯔꯅꯤ ꯑꯩꯈꯣꯏꯒꯤ ꯃꯔꯨꯞꯁꯤꯡ ꯂꯣꯏꯅ ꯆꯠꯂꯦꯕ ꯑꯁ ꯀꯨꯟ ꯀꯨꯟꯊ꯭ꯔꯥꯅꯦ ꯑꯩꯈꯣꯏ ꯂꯧꯔꯤꯗꯣ ꯆꯑ ꯌꯥ ꯐꯥꯎ ꯀꯃꯅꯦ ꯆ ꯑ
ꯅꯦ ꯑꯣ ꯑꯩꯈꯣꯏ ꯆꯥꯕ ꯈꯛꯇ ꯂꯧ ꯄꯨꯔꯛꯄꯅꯤꯅꯦ ꯑꯩꯈꯣꯏꯁꯨ ꯃꯊꯛꯇ ꯐꯝꯃꯦ ꯃꯊꯛ ꯃꯈꯥꯗ ꯐꯝꯃꯦꯀꯣ ꯅꯪ ꯅꯪ ꯁꯥꯏ ꯀꯩꯕ ꯀꯩꯕ ꯅ ꯅ ꯅ ꯅꯃꯥꯟꯅꯕꯃ ꯁꯤꯕꯥꯢ ꯍꯥꯢꯕꯗꯣ ꯑꯗꯨꯒꯤ ꯃꯌꯥꯝꯕ ꯃꯣꯢ ꯑꯩꯒꯤ ꯃꯌꯥꯝꯕ ꯍꯥꯏꯕꯗꯤ ꯄꯣꯛꯃꯤꯟꯅꯕ ꯃꯌꯥꯝꯕꯅꯤ ꯅꯠꯇꯦꯀꯣ ꯃꯅꯨꯡꯒꯤ ꯈꯔ ꯃꯨꯕꯗꯣ ꯈꯪꯕ꯭ꯔꯥ
ꯈꯪꯉꯦ ꯈꯪꯉꯦ ꯍꯥꯏꯔ ꯅ ꯂꯣꯝꯒꯤ ꯍꯣꯏ ꯍꯣꯏ
ꯑꯗꯨꯅꯦ ꯑꯩꯈꯣꯏꯒꯤ ꯑꯩꯈꯣꯏꯒꯤ ꯂꯦꯡꯒꯥꯅꯦꯕ ꯆꯠꯂꯤꯁꯦ ꯃꯤ ꯌꯥꯝꯃꯦ ꯃꯤ ꯇꯔꯨꯛ ꯇꯔꯦꯠ ꯑꯣꯏꯔꯝꯅꯦ ꯏꯃꯥꯟꯅꯕꯤꯁꯦ ꯂꯣꯏꯅ ꯌꯨꯝ ꯄꯥꯟꯈ꯭ꯔꯦ ꯍꯧꯖꯤꯛ ꯄꯥꯟꯗꯕ ꯍꯥꯏꯁꯦ ꯑꯃ ꯑꯅꯤ ꯑꯍꯣꯡꯕꯛꯇ ꯑꯣꯏꯔꯝꯃꯅꯤ ꯄꯥꯟꯗꯅꯕ ꯑꯇꯣꯞꯄꯗꯤ ꯂꯣꯏꯅ ꯄꯥꯟꯅꯈ꯭ꯔꯦꯕ ꯑꯗꯨ ꯆꯦꯔꯪ ꯑꯃ ꯄꯥꯏ ꯍꯥꯏꯕ ꯁꯥꯔꯅꯤꯅꯀꯣ ꯁꯨꯔꯤ ꯄꯥꯏꯔꯦ ꯆꯦꯔꯪ ꯄꯥꯏꯔꯦ ꯃꯐꯝ ꯃꯐꯝꯗ ꯃꯤ ꯑꯍꯨꯝ ꯃꯔꯤ ꯐꯝꯃꯒꯀꯣ ꯀꯣꯟꯅꯔ ꯈꯣꯅꯔꯣꯝꯗꯀꯣ ꯍꯥꯏꯕꯗꯤ ꯆꯥꯛ ꯀꯥꯆꯤꯟ ꯀꯤꯟ ꯆꯦꯂꯣꯝꯗ ꯐꯝꯃꯔꯒꯀꯣ ꯍꯥꯏꯕꯗꯤ ꯄꯨꯂꯞꯇꯤ ꯐꯝꯃꯤꯟꯅꯔꯒ ꯆꯥꯗꯦꯕ ꯑꯩꯈꯣꯏ ꯑꯗꯨꯗꯤ ꯑꯅꯤ ꯑꯍꯨꯝ ꯂꯧꯁꯤꯜꯂꯒꯀꯣ ꯑꯅꯤ ꯑꯍꯨꯝ ꯂꯧꯁꯤꯜꯂꯒ ꯀꯥꯆꯤꯟ ꯀꯥꯆꯤꯟ ꯃꯤ ꯃꯔꯤ ꯃꯉꯥ ꯐꯝꯃꯅꯤ ꯑꯥꯗ ꯀꯥꯆꯤꯟ ꯃꯔꯣꯝꯗ ꯃꯤ ꯃꯔꯤ ꯃꯉꯥ ꯐꯝꯃꯅꯤ ꯍꯥꯏꯕꯗꯤ ꯃꯤ ꯃꯌꯥꯝ ꯆꯠꯊꯣꯛ ꯆꯠꯁꯤꯟ ꯇꯧꯋꯦꯕ ꯂꯝꯕꯤ ꯃꯅꯥꯛꯇꯅꯤꯅ ꯑꯗꯨ ꯑꯩ ꯑꯩ ꯌꯥꯝ ꯋꯥꯒꯁꯤ ꯇꯞꯅ ꯉꯥꯡꯉꯨꯀꯣꯅꯒ ꯍꯥꯏꯅꯕꯅꯤꯍ
ꯅꯨꯡꯁꯤꯌꯦ ꯇꯧꯋꯦ ꯑꯩꯈꯣꯏꯁꯨꯗꯣ
ꯍꯥꯏꯕꯗꯤ ꯌꯥꯝ ꯆ ꯐꯖꯅ ꯆꯥꯏꯌꯦ ꯍꯥꯏꯕꯗꯤ ꯐꯖꯅ ꯆꯥꯏ ꯍꯥꯏꯕꯗꯤ ꯆꯥꯃꯟꯕꯒꯤꯗꯣ ꯂꯣꯏꯅ ꯆꯤꯟꯒꯁꯦ ꯍꯥꯏꯕꯗꯤ ꯑꯩꯈꯣꯏ ꯈꯅꯥꯎꯒ ꯆꯤꯟꯒꯁꯦ ꯂꯣꯏꯅ ꯑꯩꯈꯣꯏ ꯄꯪꯈ꯭ꯔꯕꯅꯦ ꯆꯥꯒꯁꯦ ꯆꯥꯕ ꯌꯥꯗ꯭ꯔꯕꯅꯦ
ꯑꯗꯨꯅꯦ ꯑꯩꯈꯣꯏꯁꯨ ꯑꯗꯨꯗꯅꯦ ꯅꯍꯥꯟ ꯑꯁ ꯑꯩ ꯀꯥꯎꯕ ꯉꯝꯗꯕ ꯑꯗꯨꯔꯣꯝ ꯌꯥꯝ ꯂꯩꯔꯦꯗ ꯅꯣꯡꯃꯁꯨ ꯏꯃꯥꯟꯅꯕꯤ ꯂꯣꯟ ꯑꯩꯈꯣꯏꯒꯤ ꯂꯣꯟ ꯃꯥꯟꯅꯗꯕ ꯏꯃꯥꯟꯅꯕꯤ ꯑꯃ ꯂꯩꯌꯦ
ꯑ
ꯃꯥꯒ ꯃꯣꯏꯒꯤ ꯑ ꯀꯩꯅꯣ ꯂꯧ ꯃꯆꯥ ꯂꯩꯑꯦ ꯍꯥꯏꯅ ꯑꯩꯈꯣꯏ ꯆꯠꯂꯦ ꯃꯣꯔꯣꯛꯀꯨꯝꯕ ꯍꯦꯛꯄ ꯑꯗꯨ ꯃꯣꯔꯣꯛꯁꯨ ꯍꯦꯛꯑꯦ ꯑꯗꯨ ꯀꯤꯍꯣꯝꯁꯨ ꯂꯧꯔꯦ ꯃꯣꯏꯒꯤ ꯂꯧꯗ ꯂꯩꯕꯁꯤꯡꯗꯣ ꯄꯨꯂꯥꯞ ꯂꯧꯔꯦ ꯃꯣꯔꯣꯛꯇꯒꯤ ꯃꯔꯣꯏꯗꯒꯤ ꯑꯗꯨꯒꯤ ꯂꯣꯏ ꯂꯧꯔꯒ ꯑꯩꯈꯣꯏꯒꯤ ꯌꯨꯝ ꯑꯩ ꯌꯨꯝ ꯕꯔꯥ ꯂꯩꯕꯔꯣꯝꯗꯣ ꯏ ꯂꯧꯗ ꯂꯣꯏꯅ ꯍꯩꯕꯗꯨꯣ ꯄꯨꯕꯅꯤꯅꯦ ꯑꯩꯈꯣꯏꯅ
ꯍꯥꯏꯕꯗꯤ ꯆꯥꯅꯤꯡꯕꯒꯤ ꯂꯧꯕ ꯅꯠꯇꯦ ꯑꯗꯨ ꯈꯪꯕ꯭ꯔꯥ ꯍꯥꯏꯕꯗꯤ ꯆꯥꯅꯤꯡꯕꯒꯤ ꯍꯣꯏ ꯍꯥꯏꯕꯗꯤ ꯃꯤ ꯃꯌꯥꯝꯒꯤ ꯑꯗꯨ ꯃꯣꯏꯁꯨ ꯑꯗꯨꯝ ꯎꯕꯗ ꯑꯗꯨꯝ ꯂꯧꯅꯤꯡꯂꯛꯄꯗꯣ ꯆꯥꯅꯤꯡꯕꯗꯤ ꯅꯠꯇꯕ ꯑꯗꯨ ꯃꯣꯏꯒꯤꯁꯦ ꯌꯥꯝ ꯆꯥꯅꯤꯡꯃꯦ ꯑꯗꯨꯒꯤ ꯋꯥꯈꯟꯗꯤ ꯊꯣꯛꯇꯕꯅꯦ
ꯑꯗꯨꯅꯦ ꯀꯔꯤ ꯄꯤꯗ꯭ꯔꯣ ꯈꯪꯗꯦ ꯏꯃꯥꯟ ꯇꯥꯕ꯭ꯔꯣ ꯏꯃꯥꯟꯅꯕꯤ ꯃꯔꯤ ꯃꯉꯥꯁꯦ ꯑꯩꯈꯣꯏ ꯌꯨꯝꯗ ꯂꯥꯛꯑꯒ ꯁꯥ ꯊꯣꯡꯑꯉꯒ ꯆꯥꯔꯗꯤ ꯈꯔ ꯄꯥꯛꯑꯦꯀꯣ ꯍꯋꯥꯏ ꯊꯣꯡꯉꯒ ꯆꯥꯕꯁꯨ ꯌꯥꯎꯕꯅꯦ
ꯑꯁꯦꯡꯕꯒꯤ ꯀꯔꯤꯕꯤꯗ꯭ꯔꯣꯕꯣ
ꯑꯩ ꯈꯜꯂꯒ ꯉꯁꯤꯁꯦ ꯌꯥꯝ ꯅꯣꯛꯅꯤꯡꯉꯦꯗ
ꯅꯣꯡꯃꯥꯏꯖꯤꯡ ꯅꯣꯡꯃꯥꯏꯖꯤꯡ ꯅꯨꯣꯡꯃꯤ ꯍꯟꯗꯛꯀꯁꯦ ꯂꯥꯛꯑꯒ ꯍꯥꯏꯕꯗꯤ ꯆꯥꯛ ꯆꯥꯛꯁꯥꯛ ꯑꯍꯥꯎꯕꯒ ꯊꯣꯡꯉꯒ ꯆꯥꯃꯤꯟꯅꯁꯦꯒꯨꯝꯕ ꯅꯠꯇꯦ ꯂꯥꯛꯑꯒ ꯁꯤꯡꯖꯨ ꯀꯔꯤ ꯀꯔꯤ ꯁꯤꯡꯖꯨꯒꯨꯝꯕ ꯆꯥꯔꯅꯤ ꯁꯤꯡꯖꯨꯗꯁꯨꯀꯣ ꯑꯗꯨꯁꯨ ꯀꯩꯕ ꯃꯤꯃꯤ ꯑꯃ ꯄꯦꯛꯀꯦ ꯑꯃꯈꯛꯇ ꯂꯩꯔꯒ ꯆꯥꯗꯣꯏꯅꯦ ꯑꯗꯨꯁꯨ
ꯅꯨꯡꯁꯤ ꯌꯦꯦ ꯑꯩꯗꯤ ꯍꯥꯎꯗ꯭ꯔꯣ
ꯈꯟꯗꯤ ꯈꯜꯂꯒ ꯀꯥꯗꯤ ꯀꯥꯟꯅꯗꯦꯍꯦ ꯇꯧꯔꯤꯕ ꯃꯌꯥꯝꯗꯨꯁꯨ
ꯑꯗꯨꯅꯦ ꯌꯦꯡꯉꯨꯅꯦ ꯁꯤꯡꯖꯨ ꯃꯤ ꯁꯤꯃꯨꯛ ꯌꯥꯝꯕꯗꯣ ꯄꯩꯁꯥ ꯂꯩꯗꯕꯒꯤ ꯄꯤꯀꯦꯠ ꯑꯅꯤꯒꯨꯝꯕꯈꯛ ꯂꯩꯕꯅꯦꯕꯀꯣ ꯑꯗꯨ ꯑꯗꯨꯁꯨ ꯇ ꯀꯣꯁꯤ ꯑꯆꯧꯕ ꯅꯦꯜꯂꯅꯤ ꯑꯗꯨ ꯉꯥꯔꯤꯁꯨ ꯈꯤꯇꯪ ꯑꯣꯏꯔꯁꯨ ꯑꯩꯈꯣꯏꯅ ꯆꯥꯕꯗꯣ ꯑ ꯅꯪ ꯑꯦ ꯃꯣꯔꯣꯛꯁꯨ ꯈꯨꯠ ꯁꯥ ꯑꯃ ꯇꯧꯔꯒ
ꯑꯗꯨ ꯀꯣꯗꯤ ꯀꯣꯅꯅꯥꯌꯦ ꯇꯔꯤꯗꯣ ꯍꯥꯏꯕꯗꯤ ꯍꯥꯏꯕꯗꯤ ꯑꯁ ꯑꯆꯧꯕ ꯑꯃ ꯑꯆꯧꯕ ꯑꯃ ꯍꯥꯏꯕꯗꯤ ꯇꯦꯡꯀꯣꯛ ꯃꯦꯜꯂꯁꯨ ꯑꯗꯨꯝ ꯆꯥꯕ ꯉꯝꯝꯕ
ꯆꯥꯕꯅꯦ ꯍꯣꯏ ꯁꯥꯔꯁꯨ ꯍꯥꯎꯕ꯭ꯔꯥ ꯍꯧꯖꯤꯛ ꯆꯥꯔꯤꯗꯤ ꯑꯩꯈꯣꯏ ꯍꯥꯎꯔꯣꯏ
ꯄꯤ ꯇꯥꯕ ꯃꯈꯩ ꯁꯨꯝ ꯆꯥꯔꯤꯌꯦꯦ ꯑꯩꯔꯤꯡ ꯉꯍꯥꯛ ꯄꯨꯡꯉꯛꯑꯦ ꯍꯧꯖꯤꯛ ꯈꯂꯦ ꯑꯩꯕꯨꯗꯤ ꯍꯥꯟꯅꯗꯒꯤ ꯊꯥꯏꯅꯗꯒꯤ ꯑꯩꯗꯤ ꯃꯣꯔꯣꯛ ꯀꯌꯥꯃꯨꯛꯇꯤ ꯁꯨꯃꯥꯏꯅꯗꯤ ꯆꯥꯗꯦ ꯑꯩꯗꯤ
ꯇꯧꯋꯦ ꯑꯗꯨ ꯆꯥꯕ ꯂꯣꯏꯔꯦꯅ
ꯑꯩꯅ ꯍꯥꯏꯕ ꯑꯩꯅ ꯑꯩꯅ ꯀꯔꯤꯔꯣ ꯍꯥꯏꯔꯗꯤꯀꯣ ꯑꯩꯅ ꯆꯥꯅꯤꯡꯗ꯭ꯔꯁꯨ ꯁꯦꯝꯕ ꯍꯥꯏꯕꯗꯤ ꯆ ꯁꯦꯝꯅꯤꯡꯕꯗꯣ ꯃꯤ ꯃꯌꯥꯝꯅ ꯆꯥꯅꯤꯡꯕ ꯎꯕꯗꯨꯗ ꯍꯣꯏ ꯃꯤꯅ ꯆꯥꯅꯤꯡꯕ ꯎꯔꯗꯤꯀꯣ ꯑꯩ ꯍꯣꯏ ꯑꯩꯗꯤ ꯆꯥꯅꯤꯡ ꯄꯥꯛ ꯆꯥꯗꯦꯕ ꯍꯧꯖꯤꯛꯁꯨ ꯁꯨꯃꯥꯏꯅ ꯇꯧꯋꯦ ꯍꯧꯖꯤꯛ ꯍꯧꯖꯤꯛꯐꯥꯎ ꯑꯗꯨꯝ ꯈꯨꯟ ꯆꯜꯂꯦꯗ ꯏꯃꯥꯟꯅꯕꯤꯗꯤ ꯃꯣꯏꯗ ꯃꯣꯔꯣꯛ ꯌꯥꯝ ꯄꯥꯝꯃꯦꯕ
ꯄꯨ ꯕꯥ ꯍꯧꯔꯅꯤ ꯏꯕꯀꯣ
ꯎꯝ
ꯍꯦꯛ ꯅꯥꯕ ꯍꯧꯔꯛꯑꯁ ꯑ ꯉꯁꯤ ꯈꯔ ꯑꯗꯨꯝ ꯐꯝꯃꯒ ꯂꯣꯛꯇ ꯏꯔꯣꯏꯔꯨꯔꯁꯤꯦ ꯍꯥꯏꯔꯦ ꯆꯠꯂ ꯂꯧꯗ ꯏꯔꯣꯏꯔꯨꯔꯅꯤ ꯑꯩꯁꯦ ꯏꯔꯣꯏꯕꯗꯤ ꯊꯥꯏꯅ ꯌꯥꯝ ꯍꯩꯔꯝꯃꯦꯀꯣ
ꯑꯩ ꯍꯩꯌꯦꯗ ꯍꯧꯖꯤꯛꯁꯨ
ꯈꯪꯗꯦ ꯍꯧꯖꯤꯛꯄꯨꯗꯤ ꯏꯁꯤꯡꯗꯣ ꯑꯩꯒꯤ ꯁꯛ ꯎꯗ꯭ꯔꯤꯈꯩ ꯑꯗꯨꯝ ꯌꯥꯝꯅ ꯂꯨꯔꯁꯨ ꯑꯗꯨꯝ ꯂꯣꯏꯕ ꯍꯩꯌꯦꯕ ꯑꯗꯨ ꯃꯇꯝꯗꯤ ꯍꯧꯖꯤꯛꯄꯨꯗꯤ ꯍꯛꯆꯥꯡ ꯂꯨꯝꯕꯒꯤ ꯑꯩ ꯏꯍꯩ ꯍꯩꯗꯧ ꯃꯥꯟꯗꯦꯗ
ꯍꯣꯏ ꯍꯧꯖꯤꯛꯇꯤ ꯅꯣꯏꯔꯛꯄꯒꯤꯁꯨꯀꯣ ꯍꯥꯏꯕꯗꯤ ꯍꯥꯟꯅꯗꯤ ꯍꯥꯏꯗꯤ ꯑꯩꯈꯣꯏ ꯏꯁꯥꯁꯤ ꯌꯥꯡꯕꯅꯤꯅꯀꯣ ꯆꯣꯡ ꯆꯣꯡꯉꯁꯨ ꯀꯥꯏꯗꯦꯕ ꯍꯧꯖꯤꯛꯇꯤ ꯅꯣꯏꯔꯛꯄꯒꯤ ꯁꯨꯃꯥꯏꯅ ꯆꯣꯡꯕꯁꯨ ꯌꯥꯔꯔꯣꯏ
ꯍꯣꯏ
ꯑꯗꯨꯨꯅꯤꯅꯦ ꯑꯩꯈꯣꯏꯒꯤ ꯍꯛꯆꯥꯡꯁꯨ ꯈꯔ ꯌꯦꯡꯁꯟꯅꯤꯉꯥꯏ ꯂꯩꯥꯛꯑꯦ ꯍꯥꯏꯗꯣ
ꯑꯗꯨꯅꯦ
ꯅꯠꯇ꯭ꯔꯗꯤ ꯍꯌꯦꯡꯋꯥꯏ ꯆꯥꯎꯥꯛ ꯆꯥꯎꯔꯒ ꯍꯥꯏꯕꯗꯤ ꯃꯊꯇꯒꯤ ꯃꯊꯛꯂꯣꯝꯗꯒꯤ